ꯍꯜꯂꯣ ꯑꯣ ꯇꯥꯕ꯭ꯔꯣ
ꯍꯣꯏ
ꯀꯩꯗꯧꯔꯤꯒꯦ
ꯀꯩꯝ ꯇꯧꯗꯦ ꯂꯥꯏꯔꯤꯛ ꯏꯒꯦ ꯇꯧꯔꯒ ꯑꯃꯨꯛꯀ ꯇꯣꯛꯈ꯭ꯔꯒꯦ
ꯑꯦ
ꯏꯪꯂꯤꯁꯅꯦ
ꯕꯤꯌꯨꯖꯤ ꯑꯣꯏꯕ꯭ꯔꯥꯅꯦ ꯅꯪꯕꯨ ꯂꯠ__
ꯑꯥ ꯑꯥ ꯑꯥ ꯌꯨꯝꯗꯖꯨ ꯑꯗꯤꯃꯛ ꯑꯗꯨꯗ ꯑꯗꯨꯝ ꯂꯩꯔꯝꯃꯣ ꯕꯤ ꯌꯦ ꯂꯩ
ꯑꯥ
ꯄꯨꯔꯥ ꯅꯦꯠꯐ꯭ꯂꯤꯛꯁꯁꯦ ꯆꯥꯡꯈ꯭ꯔꯕꯒꯤ ꯕꯤꯖꯤ ꯑꯣꯏꯕ
ꯍꯥꯏꯁ ꯍꯦꯠ ꯇꯧꯔꯛꯀꯅꯨꯍꯦ ꯀꯩꯅꯣ ꯇꯧꯕ꯭ꯔꯥ ꯅꯦꯠꯐꯤ ꯅꯦꯠꯐ꯭ꯂꯤꯛꯁ ꯑꯦꯀꯥꯎꯟꯗꯣ
ꯍꯣꯏ
ꯑꯩꯒꯤꯁꯨ ꯄꯤꯔꯛꯑꯣꯅꯦ
ꯎ
ꯃꯤꯁꯨ ꯄꯥꯏꯔꯝꯅꯤꯗ ꯅꯦꯠ ꯐ꯭ꯂꯤꯛꯁꯤ
ꯑꯁ ꯑꯩꯈꯣꯏꯗꯤ ꯑꯗꯨꯒꯨꯝꯕ ꯃꯨꯚꯤ ꯌꯦꯡꯕ ꯃꯇꯝ ꯂꯩꯇꯤꯌꯦ
ꯀꯩꯒꯤꯅꯣ ꯁꯪꯗꯕ꯭ꯔꯣ
ꯁꯪꯗꯕ ꯍꯥꯏ ꯀꯟ__ ꯇꯨꯝꯃ ꯗꯤ ꯑꯦꯠ ꯑꯦꯠ ꯇꯨꯝꯃꯨ ꯐꯤꯂꯝ ꯌꯦꯡꯉꯗꯤꯀꯣ
ꯍꯣꯏ
ꯍꯩꯇ ꯍꯦꯛꯇ ꯇꯨꯝꯅꯤꯡꯕ
ꯑꯁ ꯑꯩꯈꯣꯏꯗꯤ ꯐꯤꯂꯝ ꯌꯦꯡꯔꯗꯤ ꯃꯨꯚꯤꯒꯨꯝꯕ ꯌꯦꯡꯔꯗꯤ ꯇ꯭ꯋꯦꯟꯇꯤ ꯐꯣꯔ ꯑꯥꯋꯥꯔ꯭ꯁ ꯑꯗꯨꯝ ꯌꯦꯡꯕ ꯌꯥꯏ ꯍꯦꯛ ꯂꯥꯔꯤꯛ ꯄꯨꯊꯣꯛꯔꯕ ꯚꯤꯇꯥꯃꯤꯟ ꯁꯇꯤꯞꯄꯤꯡ ꯄꯤꯜꯁꯅꯤ
ꯑꯥ
ꯀꯣ ꯑꯗꯨ ꯑꯅꯧ ꯑꯅꯧꯕ ꯑꯃꯨꯛ ꯊꯣꯛꯄ ꯐꯤꯂꯝꯖꯤꯡꯖꯦ ꯂꯣꯏ ꯌꯦꯡꯂꯝꯕꯅꯦꯕ
ꯗꯨ ꯑꯣꯏꯔꯁꯨ ꯍꯟꯗꯛꯇꯤ ꯑꯗꯨꯝ ꯀꯩꯅꯣ ꯇꯧꯏꯗ ꯄꯨꯔꯥ ꯅꯞ__ ꯑꯅꯧꯕꯗꯣ ꯄꯨꯔꯥ ꯌꯦꯡꯕꯗꯤ ꯅꯠꯇꯦ ꯂꯥꯏꯛ ꯒꯣꯌꯤꯡ ꯕꯦꯛ ꯇꯨꯗꯣ ꯑꯣ ꯍꯣ ꯍꯣ ꯑꯥꯏ ꯂꯩ
ꯑꯥ ꯅꯥꯏꯟꯇꯤꯟꯒꯤꯗ ꯑꯗꯨꯝ ꯌꯦꯡꯔꯒ ꯂꯩꯔꯤꯌꯦ ꯇ꯭ꯋꯦꯟꯇꯤ ꯐꯥꯔꯁꯒꯤꯗ ꯅꯠꯇꯕ ꯅꯥꯏꯟꯇꯤꯟ ꯁꯦꯟꯆꯨꯔꯤꯒꯤ ꯃꯨꯕꯤꯁꯤꯡꯗꯣ
ꯊꯥꯏꯅꯒꯤ ꯃꯨꯚꯤꯅ ꯐꯖꯕ ꯍꯦꯟꯕꯅꯤꯗ
ꯑꯗꯨꯅꯤ ꯃꯈꯣꯏꯒꯤ ꯗꯥꯏꯂꯣꯛꯇꯨꯒ ꯏꯁꯀ꯭ꯔꯤꯞ ꯔꯥꯏꯇꯔꯒꯨꯝꯕꯗꯣ ꯑꯗꯨꯝ ꯊꯝꯂ ꯃꯈꯣꯏꯗꯣ
ꯎꯝ
ꯀꯩꯗꯧꯔꯤꯅꯣ ꯅꯣꯏꯅꯦ
ꯑꯩꯒ ꯑꯩꯒꯤ ꯍꯨꯏꯅꯥꯎ ꯑꯃꯒ ꯁꯅꯔꯤ ꯐꯝꯃꯒ ꯑꯩꯒꯤ ꯍꯨꯏ ꯍꯨꯏꯅꯥꯎ
ꯑꯥ
ꯃꯁꯛ ꯌꯦꯡꯅꯤꯡꯕ꯭ꯔꯥ
ꯌꯥꯔꯦ ꯑꯩꯈꯣꯏꯁꯤ ꯂꯩꯌꯦ
ꯍꯥꯥ
ꯁꯟ ꯑꯍꯥꯟ ꯂꯩꯌꯦ ꯑꯩꯈꯣꯏꯁꯨ
ꯑꯣ ꯑꯗꯨ
ꯑꯗꯨ ꯑꯩꯅ ꯍꯥꯏꯕꯗ ꯑꯩꯒꯤ ꯑꯩꯒꯤ ꯍꯨꯏ ꯍꯨꯏꯅꯥꯎꯁꯦ ꯃꯁꯛ ꯌꯦꯡꯅꯤꯡꯕ꯭ꯔꯥ ꯍꯥꯏꯕꯅꯦꯗ ꯅꯪꯕꯨ ꯂꯩ ꯇꯦ ꯍꯥꯏꯗꯦꯅ
ꯍꯣꯏ ꯌꯥꯏ ꯍꯣꯏ ꯌꯥꯏ ꯑꯗꯨꯝ ꯊꯥꯕꯤꯔꯛꯑꯣ ꯐꯣꯠꯇꯣ ꯑꯗꯨꯝ ꯀꯩꯅꯣ ꯍꯥꯏꯕ꯭ꯔꯤꯠꯁꯨ ꯀꯔꯤꯒꯤ ꯍꯥꯏꯕ꯭ꯔꯤꯠꯁꯔꯥ ꯅꯣꯏꯒꯤꯗꯣ
ꯑꯁ ꯈꯣꯏꯗꯤ ꯈꯨꯟꯒꯤ ꯏꯆꯝ ꯆꯝꯕ ꯂꯣꯀꯦꯜꯅꯤꯗ ꯅꯣꯏꯒꯤ ꯖꯔꯃꯟ ꯁꯦꯐꯔ ꯀꯔꯤ ꯇꯨ ꯀꯣꯠ ꯊ꯭ꯔꯤ ꯀꯣꯠ ꯑꯗꯨꯒꯨꯝꯕ ꯅꯠꯇꯦ
ꯑꯗꯨꯒꯨꯝꯕ ꯅꯠꯇꯦ ꯑꯩꯈꯣꯏꯁꯨ ꯂꯣꯀꯦꯜ ꯖꯪꯒꯜꯗꯒꯤ ꯄꯨꯔꯛꯄꯅꯦ
ꯎꯝ
ꯐꯣꯇꯣ ꯊꯔꯛꯑꫭ ꯑꯗꯨꯗꯤ ꯍꯣꯔꯦꯟ
ꯉꯥꯏꯍꯥꯛ ꯉꯍꯥꯛ ꯂꯩꯔꯒ ꯊꯥꯕꯤꯒꯦ ꯅꯪ ꯀꯩꯅꯣ ꯇꯧꯕ꯭ꯔꯥ ꯕꯣꯜ ꯌꯦꯡꯕ꯭ꯔꯥ
ꯎꯝ ꯉꯔꯥꯡ ꯌꯦꯡꯗꯦ ꯅꯍꯥꯟꯗꯤ ꯌꯦꯡꯉꯦ ꯄꯣꯔꯇꯨꯒꯜꯒꯤꯗꯣ
ꯑꯦ ꯄꯣꯔꯇꯨꯒꯜꯒꯤ ꯐꯦꯟꯁꯔꯣ
ꯃꯥꯅꯦ ꯏ ꯗꯥꯏ ꯍ꯭ꯔꯠꯇꯤ ꯅꯠꯇꯦ ꯀꯣ ꯑꯗꯨ ꯑꯣꯏꯔꯁꯨ
ꯑꯍꯝ ꯀꯔꯤꯒꯤ ꯔꯣꯅꯥꯜꯗꯣ ꯁꯞꯄꯣꯔꯠ ꯇꯧꯕ꯭ꯔꯥꯕ
ꯅꯪꯅ ꯃꯦꯁꯤ ꯐꯦꯟꯔꯣ
ꯑꯩꯗꯤ ꯃꯦꯁꯤꯅꯦ
ꯑꯗꯨ ꯀꯔꯤꯒꯤ ꯃꯦꯁꯤ ꯁꯞꯄꯣꯔꯠ ꯇꯧꯕꯔ ꯅꯪ
ꯑꯗꯨ ꯃꯥꯒꯤ ꯁꯥꯟꯅꯕ ꯃꯑꫭꯡ ꯃꯥꯒꯤ ꯑ ꯃꯥꯅ ꯌꯥꯝꯅ ꯏꯪ ꯇꯞꯄ ꯑꯗꯨꯒꯨꯝꯕ ꯃꯥꯒꯤ ꯑ ꯀꯩ ꯍꯥꯏꯁꯤꯔ ꯃꯒꯨꯟ ꯑꯃ ꯂꯩꯌꯦꯕ ꯃꯤꯅꯨꯡꯁꯤ ꯌꯥꯝ ꯂꯩꯕꯅꯦꯕ
ꯑꯩꯈꯣꯏꯒꯤꯁꯨ ꯑꯗꯨꯃꯥꯏꯅ ꯊꯣꯛꯑꯦ ꯃꯥꯗꯣ ꯔꯣꯅꯥꯜꯗꯣ ꯔꯣꯅꯥꯜꯗꯣꯗꯣ
ꯑꯗꯨꯕꯨ ꯔꫭꯅꯥꯜꯗꫭꯗꯤ ꯌꯥꯝ ꯁꯥꯟꯅꯕꯗꯤ ꯍꯩꯕꯅꯦꯅꯥ ꯍꯧꯖꯤꯛꯇꯤ ꯑꯍꯟ ꯑꯣꯏꯕꯒꯤ
ꯍꯣꯏ ꯑꯗꯨꯅꯦ ꯍꯩꯇ꯭ꯔꯥꯁꯨ ꯑꯗꯨꯝ
ꯎꯝ
ꯃꯤ ꯀ ꯑꯗꯨꯝ ꯀꯩꯅꯣ ꯇꯧꯔꯁꯦ ꯐꯦꯃꯣꯁ ꯑꯣꯏꯕꯒꯤ ꯑꯗꯨꯝ ꯐꯖꯩꯗ ꯃꯥꯗꯤ
ꯃꯁ
ꯅꯪ ꯅꯦꯠꯋꯥꯔꯛ ꯐꯠꯇꯕꯖꯔ
ꯑꯩꯒꯤ ꯈꯣꯟ ꯐꯖꯗꯕ꯭ꯔꯥ
ꯑꯗꯨꯝ ꯃꯔꯥꯛ ꯃꯔꯛꯇꯗꯤ ꯑꯗꯨꯝ ꯚꯣꯏꯁ ꯀꯠ ꯇꯧꯕꯗꯣ ꯍꯣꯏꯇꯥꯌꯦ ꯍꯧꯖꯤꯛꯇꯤ
ꯈꯪꯗꯦꯅꯦ ꯑꯁ ꯐꯣꯟꯒꯁꯦ ꯌꯥꯝꯅ ꯑꯇꯥꯡꯕ ꯄꯥꯏꯕ ꯉꯝꯗꯕꯅꯦꯅꯀꯣ
ꯑ ꯑꯩꯈꯣꯏꯁꯨꯅꯦ ꯕ꯭ꯂꯦꯛ ꯑꯦꯟ ꯋꯥ꯭ꯏꯠꯗꫭ ꯄꯥꯏꯔꯤꯌꯦ
ꯍꯁ ꯃꯥꯥꯟꯗ꯭ꯔꯦꯗ ꯍꯟꯗꯛꯇꯤꯀꯣ ꯂꯩꯁꯥꯕꯤꯁꯤꯡꯅ ꯐꯣꯟ ꯑꯇꯥꯡꯕ ꯄꯥꯏ ꯍꯥꯏ ꯄꯥꯈꯪꯁꯤꯡꯗꯒꯤ
ꯋꯥꯅꯤꯅ ꯄꯪꯉꯥꯡ ꯉꯥꯡ ꯃꯤꯅꯤ
ꯍꯥꯏ ꯑꯗꯨ ꯅꯪꯒꯤ ꯅꯪꯗꯤ ꯀꯔꯝꯕ ꯐꯣꯟ ꯄꯥꯏꯕ꯭ꯔ
ꯑꯩꯗꯤ ꯅꯣꯀꯤꯌꯥ ꯕ꯭ꯂꯦꯛ ꯑꯦꯟ ꯋꯥꯏꯠꯇ ꯑꯗꯨꯝ ꯄꯥꯏꯔꯛꯑꯦꯗ
ꯑꯗꯨ ꯑꯗꯨ ꯆꯞ ꯃꯥꯟꯅꯩꯅꯦ ꯑꯩꯒꯤꯗ ꯋꯥꯏꯠ ꯑꯦꯟ ꯕ꯭ꯂꯦꯛ
ꯀꯂꯔꯗꯨꯔ ꯅꯪꯒꯤꯗꯤ
ꯅꯠꯇꯦ
ꯇ꯭ꯋꯦꯟꯇꯤ ꯐꯣꯔ ꯑꯥꯋꯔꯁ ꯅꯪ ꯉꯔꯤ ꯋꯥꯔꯤ ꯁꯥꯈ꯭ꯔꯕ ꯃꯥꯜꯂꯦ ꯐꯣꯟꯗ
ꯅꯠꯇꯦ ꯑꯩ ꯏꯁꯤꯡ ꯊꯛꯄꯗꯀꯣ ꯏꯁꯤꯡ ꯊꯛꯄꯗ ꯀꯩꯅꯣ ꯇꯧꯈꯤꯕ ꯑꯗꯨꯒꯤꯅꯦ
ꯀꯃꯥꯏꯅ ꯊꯛꯄꯖꯥꯠꯅꯣ ꯅꯪꯗꯣ ꯏꯁꯤꯡꯗꯣ
ꯅꯪꯁꯨ ꯅꯪꯁꯨ ꯇ꯭ꯔꯥꯏ ꯇꯧꯅꯤꯡꯕꯔꯣ
ꯇꯧꯅꯤꯡꯗꯦꯍꯦ ꯁꯤꯒꯨꯝꯕꯗꯤ ꯇꯥꯕ ꯀꯥꯟꯗꯁꯨ ꯋꯥꯏ
ꯑꯁꯦꯡꯕ
ꯐꯥꯒꯤꯗꯤ ꯅꯠꯇꯦꯀꯣ
ꯑꯁꯦꯡꯕꯅꯦ ꯑꯩ ꯏꯁꯤꯡ ꯊꯛꯄꯗ ꯁꯣꯏꯈꯤꯕꯒꯤꯀꯣ ꯅꯨꯃꯤꯠ ꯅꯨꯃꯤꯠ ꯅꯤꯅꯤ ꯍꯨꯝꯅꯤ ꯁꯨꯔꯦ
ꯍꯣꯁꯄꯤꯇꯥꯜ ꯆꯠꯂꯣ ꯑꯗꯨꯗꯤ
ꯑꯩꯁ ꯑꯁꯤ ꯃꯆꯥꯥꯒꯤ ꯃꯊꯟꯇ ꯑꯗꯨꯝ ꯐꯒꯅꯤꯗ
ꯑꯗꯨꯝ ꯅꯣꯔꯃꯦꯜ ꯑꯣꯏꯔꯗꯤ ꯅꯣꯔꯃꯦꯜ ꯑꯣꯏꯈ꯭ꯔꯗꯤ ꯅꯪꯒꯤ
ꯑꯩꯁ ꯑꯗꯨꯗꯤ ꯕꯦꯔꯥ ꯀꯥꯒꯅꯤꯍꯦ ꯏꯁꯩ ꯁꯛꯄ ꯌꯥꯔꯣꯏꯍꯦ
ꯁꯤꯡꯒꯔꯔ ꯅꯪ
ꯅꯠꯇꯦꯗ
ꯕꯥꯠꯔꯨꯝꯒꯤꯒꯨꯝꯕ ꯀꯤꯠꯆꯟ ꯁꯤꯡꯒꯔꯒꯨꯝꯕ ꯂꯩꯗꯅ
ꯎꯝ ꯂꯧꯒꯨꯝꯕ ꯆꯠꯂꯀꯥꯟꯗ ꯏꯁꯥ ꯑꯗꯨꯝ ꯁꯛꯆꯕꯗꯣ
ꯂꯧ ꯍꯥꯏ
ꯒꯤꯇꯔꯒꯨꯝꯕ ꯄꯥꯏꯔ ꯀꯥꯟꯗ ꯑꯗꯨꯝ ꯁꯛꯑꯦꯕ
ꯑꯗꯨ ꯅꯪꯗꯤ ꯂꯧꯗ ꯒꯤꯇꯥꯔꯒꯨꯝꯕ ꯄꯨꯔꯒ ꯆꯞ ꯆꯥꯔꯦ
ꯍꯣꯏ
ꯏꯁꯩ ꯁꯛꯅꯤꯡꯉꯦ ꯏꯁꯩ ꯁꯛꯅꯤꯡꯉꯦ ꯆꯠꯂꯒ ꯆꯞ ꯃꯥꯟꯅꯔꯦ ꯊꯕꯛ ꯇꯧꯅꯤꯡꯉꯥꯏ ꯅꯠꯇ꯭ꯔꯦ ꯑꯗꯨꯗꯤ ꯃꯇꯝ ꯃꯥꯡꯍꯟꯕ ꯍꯩꯅꯦ ꯅꯪꯁꯦ
ꯍꯣꯏ ꯑꯗꯨ ꯉꯁꯤꯗꯤ ꯑꯁ ꯂꯝꯕꯤ ꯑꯃ ꯆꯠꯄꯅꯦ ꯑꯗꯨ ꯂꯝꯕꯤꯗꯣ ꯃꯥꯡꯉꯦ
ꯑꯣ ꯑꯣ
ꯎꯝ
ꯏꯝꯐꯥꯜꯗꯔ ꯅꯠꯇ꯭ꯔꯒ
ꯅꯠꯇꯦꯍꯦ ꯂꯝꯕꯤ ꯑꯃꯅꯦ
ꯅꯠꯇꯦ ꯅꯪ ꯂꯩꯔꯤꯁꯦ ꯂꯝꯕꯤ ꯌꯨꯝꯗ ꯅꯠꯇ꯭ꯔ ꯂꯝꯕꯤꯗ ꯂꯩꯔꯤꯔ ꯅꯡ
ꯌꯨꯝꯗꯅꯦ ꯌꯨꯝꯗꯅꯦ
ꯑꯗꯣ ꯏꯝꯐꯥꯜꯗꯔ ꯈꯨꯟꯗꯔ ꯍꯥꯏꯕꯅꯤꯗ
ꯈꯨꯟꯗꯅꯤꯗ
ꯑꯥ ꯅꯨꯡꯉꯥꯏ ꯈꯨꯟꯗꯅꯥ ꯅꯨꯡꯉꯥꯏ ꯍꯦꯟꯅ ꯅꯨꯡꯉꯥꯏ
ꯅꯪꯖꯨ ꯈꯨꯟꯗ ꯂꯩꯕ꯭ꯔꯥ
ꯍꯣꯏ
ꯎꯝ ꯑꯗꯨ ꯑꯣꯏꯔꯗꯤ
ꯑꯗꯨꯒꯤꯅꯦ ꯑꯩꯈꯣꯏ ꯋꯥꯉꯥꯡꯗꯣ ꯐꯖꯅ ꯍꯥꯏꯗꯕꯗꯣ
ꯑꯩꯁ ꯑꯗꯨꯨꯃꯥꯏ ꯍꯥꯏꯅꯨꯗ ꯅꯪꯗꯨ
ꯎꯝ
ꯀꯩꯗꯧꯔꯝꯃꯤꯅꯣ ꯍꯧꯖꯤꯛ ꯅꯊꯟꯇꯥ ꯐꯝꯕ꯭ꯔꯥ
ꯏꯅꯥꯎ ꯅꯨꯄꯥ ꯃꯥ ꯐꯣꯟ ꯌꯦꯡꯉꯒ ꯂꯩꯔꯤ
ꯎꯝ ꯌꯥꯏꯅꯦ ꯗꯨꯗꯤ ꯁꯤ ꯍꯦꯟ ꯔꯥꯏꯇꯤꯡꯁꯦ ꯐꯖꯔꯝꯗꯧ ꯃꯥꯜꯂꯦ
ꯑꯗꯨ ꯀꯃꯥꯏꯟ ꯈꯪꯕ ꯑꯩꯒꯤ ꯍꯦꯟ ꯔꯥꯏꯇꯤꯡꯗꯨ
ꯈꯪꯉꯦ ꯈꯪꯉꯦ
ꯐꯖꯇꯦ ꯑꯩꯒꯤ ꯍꯦꯟ ꯔꯥꯏꯇꯤꯡꯗꯣ ꯔꯐ ꯑꯦꯟ ꯇꯐ ꯅꯨꯄꯥꯒꯤꯗꯨꯒ ꯆꯞ ꯃꯥꯟꯅꯕꯅꯤ
ꯑꯁ ꯍꯦꯟ ꯔꯥꯏꯇꯤꯡ ꯊꯤꯕ ꯊꯤꯕ ꯂꯩꯁꯥꯕꯤꯗꯨ
ꯑꯥ
ꯃꯥꯒꯤ ꯋꯥꯈꯜꯂꯣꯟꯗꯨ
ꯑꯥ
ꯗ꯭ꯔꯇꯤ ꯑꯣꯏ ꯍꯥꯏ
ꯑꯗꯨꯃꯥꯏꯅꯗꯤ ꯅꯠꯇꯦꯗ ꯑꯩꯒꯤ ꯗꯤ ꯑꯩꯈꯣꯏꯗꯤ ꯀꯔꯁꯤꯞ ꯏꯗꯕꯅꯤꯅ
ꯑꯥ
ꯀꯔꯁꯤꯞꯒꯤꯗ ꯈꯪꯗꯦ ꯀꯔꯁꯤꯞ ꯀꯔꯁꯤꯞ ꯄꯨꯔꯥ ꯀꯔꯁꯤꯞꯇꯤ ꯅꯠꯇꯕ
ꯎꯝ ꯑꯗꯨ ꯅꯪ ꯀ꯭ꯂꯥꯁ ꯈꯪꯉꯕ
ꯑꯗꯨ ꯍꯧꯖꯤꯛ ꯍꯥꯏꯔꯨꯔꯥ ꯍꯥꯏꯔ
ꯍꯥꯏꯔꯁꯨ ꯀꯥꯏꯗꯦꯅ
ꯑꯩ ꯍꯧꯖꯤꯛ ꯐꯥꯏꯅꯦꯜ ꯏꯌꯔꯗ ꯂꯩꯔꯤꯌꯦ ꯑꯩ ꯃꯥꯁꯇꯔꯗ
ꯑꯥ ꯌꯥꯏꯍꯦ ꯑꯗꯨꯗꯤ ꯑꯩꯒꯤ ꯏꯄꯥꯅꯀꯣ ꯑꯩꯒꯤ ꯏꯄꯥꯅ ꯃꯃꯧ ꯅꯨꯨꯄꯤ ꯊꯤꯕꯗꯣ
ꯎꯝ
ꯅꯪꯒ ꯅꯪꯅ ꯇꯧꯔꯤꯕꯗꯨꯒ ꯆꯞ ꯆꯥꯔꯦ ꯍꯥꯏ
ꯑꯗꯨꯗꯤ ꯑꯩꯗꯤ ꯇꯧꯗꯦꯍꯦ
ꯍꯌꯦꯡ ꯍꯌꯦꯡꯁꯦ ꯁꯟꯗꯦꯅꯦꯀꯣ ꯅꯆꯤꯟ ꯊꯤꯒꯅꯨ
ꯑꯗꯨ ꯉꯁꯤꯗꯤ ꯁꯔꯕꯥꯠꯅꯤꯅ ꯀꯩꯝ ꯇꯧꯗꯦ ꯍꯌꯦꯡ ꯍꯌꯦꯡ ꯊꯣꯛꯇ꯭꯭ꯔꯦꯗꯅ ꯋꯥꯠꯂꯤꯗꯅ ꯃꯇꯝꯗꯣ
ꯍꯣꯏꯗꯀꯣ ꯏꯁꯋꯣꯔ ꯁꯤꯕꯗꯤ ꯇꯥꯔꯣꯏꯀꯣ
ꯎꯝ ꯌꯥ ꯀꯥꯡ ꯆꯤꯛꯇ꯭ꯔꯣ
ꯌꯨꯝꯗ ꯂꯩꯕꯅꯤꯅꯦ ꯑꯩꯈꯣꯏꯗꯤ ꯍꯧꯖꯤꯛꯇꯤ ꯃꯄꯥꯟ ꯊꯣꯛꯇ꯭ꯔꯦ ꯃꯄꯥꯟ ꯊꯣꯛꯑꯗꯤ ꯀꯥꯡ ꯌꯥꯝꯃꯦ ꯍꯣꯏ
ꯑꯁ ꯑꯩꯈꯣꯏꯗꯤ ꯀꯥꯡ ꯌꯥꯝꯃꯦ
ꯌꯦ ꯌꯦꯔꯨꯝꯒꯤ ꯀꯣꯕꯔꯗꯣ ꯊꯥꯕꯤꯔꯣ ꯌꯦꯔꯨꯝ ꯀꯣꯕꯔꯗꯣ ꯀꯣꯕꯔ ꯅꯠꯇꯕ ꯃꯥꯒꯤ ꯀꯩꯅꯣ ꯂꯩꯌꯦꯗꯅ ꯕꯣꯛꯁ ꯅꯠꯇꯕꯗꯣ ꯌꯦꯔꯨꯝꯒꯤ ꯀꯣꯟꯇꯦꯅꯔꯁꯨ ꯅꯠꯇꯕ ꯀꯩ ꯀꯔꯤ ꯍꯥꯏꯗꯣꯏꯔꯥ ꯑꯃꯗꯨ ꯍꯣꯏ ꯆꯦ ꯃꯥꯟꯕꯗꯨ ꯒꯨꯗꯅꯥꯏꯗ ꯒꯤ ꯍꯦꯟꯅ ꯐꯕꯅꯤ ꯃꯥꯗꯤ ꯏꯐꯦꯛꯇꯤꯞ ꯑꯣꯏꯕꯅꯤ ꯍꯥ ꯃꯩꯈꯨꯗꯤ ꯌꯥꯝ ꯊꯣꯛꯑꯦ ꯃꯅꯥꯝꯁꯨ ꯅꯝꯊꯤꯕꯅꯤ ꯅꯕꯗꯤ ꯑꯗꯨ ꯑꯣꯏꯔꯁꯨ ꯀꯥꯡꯒꯤꯗꯤ ꯌꯥꯝ ꯐꯕꯅꯤ ꯃꯥ
ꯅꯪꯅ ꯍꯥꯏꯔꯗꯤ ꯊꯥꯔ ꯂꯣꯏꯔꯦ
ꯊꯥꯔꯣ ꯂꯣꯏꯔꯗꯅ ꯊꯥꯔꯗꯤ ꯑꯗꯨꯝ ꯅꯣꯏ ꯐꯥꯔꯅꯤ ꯅꯣꯏ ꯐꯥꯅꯤꯡꯉꯥꯏ ꯍꯥꯏꯕꯅꯤꯗ ꯀꯩ ꯑꯥ ꯃꯦꯂꯦꯔꯤꯌꯥꯟ ꯅꯥꯗ꯭ꯔꯤꯉꯥꯏ ꯍꯥꯏꯕꯤꯅꯤ ꯃꯂꯦꯔꯤꯌꯥ ꯅꯥꯗ꯭ꯔꯤꯉꯥꯏ ꯍꯥꯏꯕꯅꯤꯗ
ꯅꯥꯔꯦꯗ ꯃꯦꯂꯦꯔꯤꯌꯥꯗꯤ
ꯑꯥꯎꯠꯗꯦꯇꯦꯠ ꯑꯣꯏꯈ꯭ꯔꯦꯀꯣ ꯍꯟꯗꯛꯇꯤ ꯃꯥ ꯃꯦꯂꯦꯔꯤꯌꯥ ꯂꯥꯏꯅꯥꯁꯤ
ꯍꯣꯏ
ꯐꯖꯥꯅ ꯇꯥꯗꯦ ꯅꯪ ꯍꯣꯏ ꯇꯥꯕ꯭ꯔꯥ ꯍꯥꯏꯔꯗꯤ ꯁꯤ ꯁꯦꯡꯉꯦ ꯌꯥꯝ ꯁꯦꯡꯉꯦ
ꯀꯥꯡꯁꯤꯡꯗꯨ ꯂꯥꯛꯄ ꯉꯝꯗꯦꯕ
ꯑꯥ